ꯑ ꯅꯨꯡꯉꯥꯏꯔꯤꯕ
ꯑꯍꯣꯏ ꯅꯨꯡꯉꯥꯏꯔꯤꯌꯦ ꯍꯥꯏꯕ ꯇꯥꯔꯦ ꯅꯪꯗꯤ
ꯑꯁ ꯑꯩꯁꯨ ꯅꯨꯡꯉꯥꯏꯔꯤꯌꯦꯦ ꯆꯥꯛꯛꯇꯤ ꯆꯥꯕꯤꯈ꯭ꯔꯕ꯭ꯔꯣ
ꯍꯣꯏ ꯍꯧꯖꯤꯛ ꯈꯛꯇ ꯆꯥꯛ ꯆꯥꯕ ꯂꯣꯏꯔꯒ ꯂꯩꯌꯦ ꯇꯨꯝꯅ ꯂꯩꯌꯦꯦ ꯎꯝ ꯅꯪꯗꯤ ꯆꯥꯛꯆꯥꯥꯕ ꯂꯣꯏꯔ ꯇꯨꯝꯃ ꯂꯩꯌꯦꯦ
ꯑꯣ ꯑꯩꯗꯤ ꯆꯥꯛ ꯏꯟꯁꯥꯡ ꯊꯣꯡꯗꯦ
ꯑꯣ
ꯏꯊꯟꯇ ꯂꯩꯕꯅꯤꯅꯀꯣ
ꯎꯝ ꯑꯁ ꯏꯊꯟꯇ ꯂꯩꯕꯁꯦ ꯆꯥꯛ ꯆꯥꯅꯤꯡꯉꯥꯏ ꯐꯥꯎꯗꯕꯅꯦꯕ
ꯑꯗꯨꯅꯤ ꯑꯩ ꯑꯗꯨꯝ ꯇꯧꯋꯦ
ꯍꯣꯏ
ꯑꯗꯨꯒꯤ ꯆꯥꯛ ꯆꯥꯗ꯭ꯔꯦꯌꯦꯡ ꯁꯤꯗꯤ ꯀꯩ ꯌꯦꯟꯁꯥꯡ ꯆꯥꯕꯤꯕ꯭ꯔꯥ ꯅꯪꯗꯤ
ꯑ ꯑꯜꯂꯨꯒꯀꯣ ꯈꯥꯃꯦꯟ ꯑꯁꯥꯡꯕꯗꯣ ꯑꯗꯨꯒ ꯆꯥꯈ꯭ꯔꯦ
ꯍꯥꯎꯕꯅꯤꯍꯦ ꯑꯗꯨꯁꯨ ꯑꯣꯖꯥꯅ ꯊꯣꯡꯕꯤꯔꯗꯤ
ꯎꯝ ꯎꯝ ꯍꯥꯎ
ꯑꯦ ꯁꯤꯗꯤꯤꯒꯤꯗꯥꯏꯗ ꯆꯀꯦꯔꯥ
ꯑꯁ ꯌꯨꯝꯗ ꯑꯗꯨꯝ ꯂꯩꯅꯤ ꯅꯪꯗꯤ
ꯑꯩꯗꯤꯀꯣ ꯁꯤ ꯀꯩꯅꯣ ꯍꯣꯁꯄꯤꯇꯥꯜꯗ ꯆꯠꯀꯦꯅ ꯅꯪꯕꯨ ꯀꯣꯜ ꯇꯧꯕ ꯂꯣꯏꯔꯗꯤ ꯍꯣꯁꯄꯤꯇꯥꯜꯗ ꯆꯠꯀꯦꯅ ꯀꯣ ꯑꯗꯨꯝ ꯇꯧꯔꯤꯌꯦ
ꯀꯔꯤ ꯑꯅꯥꯕ ꯌꯥꯎꯕ꯭ꯔꯣ
ꯑꯅꯥꯕꯒꯤ ꯅꯠꯇꯦ ꯑꯩꯒꯤ ꯀꯥꯖꯤꯟ ꯑꯃꯀꯣ ꯃꯥꯗꯣ ꯀꯣꯂꯦꯖꯇ ꯑꯦꯟ ꯁꯤ ꯁꯤ ꯌꯥꯎꯒꯦ ꯇꯧꯕ
ꯑꯥ
ꯀ ꯃꯦꯗꯤꯀꯦꯜ ꯑꯣꯐꯤꯁꯔꯒꯤ ꯁꯤꯒꯅꯦꯆꯔ ꯗꯔꯀꯥꯔ ꯑꯣꯏꯕꯀꯣ
ꯑꯣ ꯑꯣ
ꯑꯗꯨꯒꯤ ꯂꯧꯕ ꯆꯠꯀꯦ ꯇꯧꯅꯦ
ꯑꯣ ꯌꯥꯝ ꯐꯩ ꯅꯪꯗꯤ ꯀꯩ ꯀꯩ ꯏꯟꯁꯥꯡ ꯆꯥꯔꯕꯣ ꯑꯦ ꯆꯥꯛ ꯆꯥꯗ꯭ꯔꯤ ꯍꯥꯏꯕꯀꯣ
ꯍꯣꯏ ꯊꯣꯡꯗꯦ
ꯑꯦꯁ ꯆꯥꯛ ꯆꯥꯔꯒ ꯆꯠꯂꯨꯅꯦ
ꯑꯁ ꯆꯛ ꯆꯅꯤꯡꯗꯦꯒ꯭ꯔꯤꯒꯔ ꯈꯪꯗꯦ
ꯍ
ꯆꯥꯛꯁꯦ ꯁꯨꯛꯆꯥꯛ ꯏꯊꯟꯗ ꯂꯩꯔꯒꯕꯤꯔꯀꯣ ꯆꯥꯛ ꯆꯥꯅꯤꯡꯕ ꯐꯥꯎꯗꯦꯕ ꯆꯥꯅꯤꯡꯈ꯭ꯔꯗꯤ ꯑꯗꯨꯝ ꯔꯥꯎꯟ ꯔꯥꯎꯟꯗ ꯆꯥꯕ ꯍꯣꯏ ꯃꯤ ꯃꯔꯨꯝꯒ ꯂꯩꯔꯗꯤꯀꯣ ꯆꯥꯛꯗꯩ ꯏꯇꯝ ꯆꯥꯕ ꯅꯨꯡꯉꯥꯏ ꯏꯟꯁꯥꯡ ꯍꯥꯎꯗ꯭ꯔꯁꯨ
ꯍꯣꯏ
ꯑꯣ ꯑꯩꯈꯣꯏ ꯏꯊꯟ ꯏꯊꯟꯇ ꯂꯩꯕ ꯃꯇꯝꯗꯗꯤ ꯆꯝꯊꯣꯠꯆꯥꯅꯤꯡꯗꯦꯕ
ꯎ
ꯅꯪꯗꯤ ꯀꯔꯤ ꯏꯟꯁꯥꯡ ꯆꯥꯕꯤꯈ꯭ꯔꯕ꯭ꯔꯥ
ꯑꯜꯂꯨꯒ ꯈꯥꯃꯦꯟꯅ ꯁꯥꯡꯕꯗꯣ
ꯑꯣ ꯑꯣ ꯍꯥꯏꯕꯅꯤ ꯀꯥꯎꯈ꯭ꯔꯦ
ꯍꯪꯉꯣ ꯍꯪꯉꯣ ꯍꯥꯏꯕ ꯂꯣꯏꯔꯁꯨ ꯑꯗꯨꯝ ꯍꯪꯕ ꯇꯥꯕꯅꯦ
ꯍꯣꯏ
ꯑꯩꯈꯣꯏꯁꯨ ꯑꯗꯨꯃꯥꯏꯅ ꯇꯧꯋꯦ ꯎꯝ ꯋꯥꯔꯤ ꯋꯥꯔꯤꯁꯨ ꯅꯥꯅꯤꯡꯉꯥꯏ ꯂꯩꯔꯦ ꯑꯗꯨꯒꯨꯝꯕꯗ ꯈꯛꯇ ꯍꯥꯡꯉ ꯉꯥꯏ ꯃꯥꯔꯦ
ꯎꯝ ꯑꯗꯨꯅꯦꯦ
ꯎꯝ ꯅꯪꯗꯤ ꯀꯩ ꯀꯔꯤ ꯊꯕꯛ ꯇꯧꯔꯤꯅꯣ ꯍꯟꯗꯛꯇꯤ
ꯑꯩ ꯊꯕꯥꯛ ꯇꯧꯗꯦ ꯑꯗꯨꯝ ꯐ꯭ꯔꯤꯗ ꯂꯩꯌꯦ ꯂꯥꯁ ꯌꯔꯅ ꯒ꯭ꯔꯦꯖꯨꯑꯦꯁꯟ ꯂꯣꯏꯔꯒ ꯀꯣ
ꯑꯣ ꯑꯣ ꯌꯨꯝꯗ ꯂꯩꯕ꯭ꯔꯣ
ꯌꯨꯝꯗ ꯅꯠꯇꯦ ꯏꯝꯐꯥꯜꯗ ꯂꯩꯌꯦꯦ ꯇ꯭ꯔꯦꯅꯤꯡ ꯇ꯭ꯔꯦꯅꯤꯡ ꯃꯆꯥ
ꯑꯣ ꯑꯣ
ꯇꯧꯔꯒ ꯂꯩꯕ ꯑꯗꯨꯏꯒꯤ
ꯎꯝ ꯅꯪꯗꯤ ꯆꯍꯤ ꯀꯌꯥ ꯁꯨꯔꯒꯦ
ꯑꯩꯅ ꯇ꯭ꯋ ꯍꯩꯁ ꯇꯨ ꯍꯥꯏꯒꯅꯨ ꯍꯥꯏꯕꯅꯤ
ꯑꯗꯨꯝ ꯑꯗꯨꯝ ꯍꯥꯏꯅꯩꯌꯦ ꯃꯣꯏꯁꯨ ꯑꯗꯨꯝ ꯃꯩꯇꯩꯂꯣꯟꯅ ꯑꯗꯨꯝ ꯍꯥꯏꯕ ꯌꯥꯏꯗꯅ
ꯃꯣꯏꯅ ꯍꯥꯏꯔꯕꯗ ꯑꯗꯨꯒꯨꯝꯕ ꯍꯥꯏꯒꯅꯨ ꯍꯥꯏꯕ ꯑꯩ ꯍꯥꯏꯔꯒꯩꯗꯤ ꯑꯩ ꯇ꯭ꯋꯦꯟꯇꯤ ꯐꯣꯔ ꯌꯔꯁ ꯁꯨꯔꯦ ꯅꯪꯗꯤ
ꯑꯩꯗꯤ ꯑꯉꯥꯡ ꯑꯣꯏꯔꯦ ꯅꯥꯏꯟꯇꯤꯟ
ꯑꯣ ꯑꯁ ꯌꯥꯝ ꯑꯉꯥꯡꯅꯤꯅꯦ ꯅꯨꯡꯉꯥꯏꯕ ꯃꯇꯝꯅꯤꯅꯦ
ꯑꯁ ꯅꯨꯡꯉꯥꯏꯕ ꯃꯇꯝ ꯑꯣꯏꯔꯝꯅꯤ ꯑꯁ ꯈꯪꯗ꯭ꯔꯦ ꯁ꯭ꯀꯨꯜ ꯆꯠꯅꯤꯡꯉꯥꯏꯗ ꯌꯥꯝ ꯇꯟꯈ꯭ꯔꯦꯕ
ꯁꯤ ꯍꯣꯏ ꯇꯟꯥꯟꯕꯅꯤ ꯑꯩꯈꯣꯏꯁꯨ ꯑꯗꯨꯝ ꯇꯧꯔꯛꯏ ꯀꯥꯕ ꯃꯇꯝꯗꯀꯣ
ꯎꯝ
ꯑꯣꯀꯦ ꯑꯩ ꯍꯧꯖꯤꯛꯀꯤ ꯈꯨꯟꯗ ꯂꯩꯕ꯭ꯔꯥ ꯅꯠꯇ꯭ꯔꯒ ꯏꯝꯐꯥꯜꯗ ꯂꯩꯕ꯭ꯔꯥ
ꯏꯝꯐꯥꯜꯗ ꯕꯣꯔꯥꯗ ꯂꯩꯌꯦ
ꯑꯣ ꯑꯣ ꯆꯞ ꯃꯥꯟꯅꯩ ꯑꯩꯁꯨ ꯕꯣꯔꯥꯗ ꯂꯩꯕꯅꯦ
ꯎꯝ
ꯉꯁꯤꯗꯤ ꯁ꯭ꯀꯨꯜ ꯆꯠꯇ꯭ꯔꯦ
ꯍꯣꯏ ꯆꯠꯇ꯭ꯔꯦ ꯉꯁꯤ ꯁ꯭ꯀꯨꯜ ꯆꯠꯅꯤꯡꯉꯥꯏ ꯌꯥꯝ ꯇꯟꯕꯗꯨ ꯂꯣꯏꯔꯦꯅꯦ ꯍꯟꯗꯛꯁꯦ
ꯅ ꯍꯥꯟꯅꯗꯤ ꯏꯁ ꯀꯨꯇꯥꯅꯤꯗꯁ ꯀꯨꯇꯥꯅꯤꯝꯗꯨ ꯎꯝ
ꯑꯗꯨ ꯑꯦꯛꯖꯥꯝ ꯃꯇꯝ ꯂꯥꯛꯑꯗꯤ ꯍꯦꯟꯅ ꯇꯥꯟꯕꯅꯦ
ꯎꯝ
ꯍꯥꯏꯦ
ꯑꯗꯨꯝ ꯇꯧꯋꯦ ꯑꯁ ꯁꯥꯕꯁꯤꯗꯤꯀꯣ ꯂꯣꯏꯔꯦ ꯑꯩꯈꯣꯏ ꯕꯔꯥꯗꯀꯣ
ꯑꯣꯏꯑꯦ
ꯇꯨꯝꯕ ꯐꯥꯎ ꯌꯥꯗꯦ ꯅꯨꯡꯊꯤꯟꯗꯁꯨ ꯎꯝ ꯅꯣꯡꯃ ꯑꯃꯔꯒ ꯀꯣ ꯅꯣꯡꯃ ꯑꯃꯔꯒ ꯎꯝ ꯐꯦꯟ ꯊꯥꯔꯁꯨꯀꯣ ꯑꯁ ꯌꯥꯝ ꯁꯥꯏꯌꯦ
ꯐꯦꯟꯒꯤ ꯐꯦꯟꯒꯤꯗꯨꯁꯨ ꯁꯥꯕꯒꯤ ꯅꯨꯡꯁꯤꯠꯇ ꯑꯗꯨꯝ ꯂꯥꯛꯀꯅꯤ ꯑꯗꯨꯒꯤ ꯅꯣꯡꯁꯨ ꯇꯥꯗꯦ ꯑꯥ ꯆꯦꯡꯗꯗꯤ ꯐꯖꯅ ꯅꯣꯡ ꯆꯨꯑꯦ ꯁꯤꯗꯗꯤ ꯏꯝꯐꯥꯜꯗꯗꯤ ꯅꯣꯡꯁꯨ ꯆꯨ ꯆꯨ ꯆꯨ ꯀ꯭ꯔꯤꯔꯥ
ꯑ ꯑꯩꯈꯣꯏ ꯈꯨꯟꯗꯁꯨꯒꯣ ꯅꯣꯡ ꯌꯥꯝ ꯆꯨꯋꯦ ꯍꯥꯏꯌꯦ
ꯑꯗꯨꯅꯦ ꯑꯩꯈꯣꯏ ꯀꯣꯟꯗꯁꯨꯅꯦ ꯑꯩꯈꯣꯏ ꯀꯣꯟꯗꯁꯨ ꯅꯣꯡ ꯆꯨꯔꯒ ꯀ꯭ꯔꯤꯔꯥ ꯁꯨꯃꯥꯡ ꯈꯣꯏꯗꯣ
ꯎꯝ ꯎꯝ ꯎꯝ ꯎꯝ
ꯂꯣꯏꯅ ꯊꯣꯛꯑꯦ ꯍꯥꯏꯏ ꯑꯗꯣ ꯏꯝꯐꯥꯜꯗꯗꯤ ꯆꯨꯗꯕꯒꯤ ꯉꯥꯛꯑꯦ ꯍꯥꯏ
ꯎꯝ
ꯈꯪꯗ꯭ꯔꯦꯗꯥ
ꯎꯝ ꯁꯥꯕꯅꯤꯅꯕꯨ ꯀꯩꯁꯨ ꯇꯧꯅꯤꯡꯉꯥꯏꯁꯨ ꯂꯩꯇꯦ
ꯑꯗꯨꯅꯤ ꯂꯦꯡꯉꯁꯨ ꯁꯥꯏꯌꯦ ꯂꯦꯡꯗ꯭ꯔꯁꯨ ꯁꯥꯏꯌꯦ ꯑꯗꯨꯝ ꯇꯨꯝꯕꯁꯨ ꯅꯨꯡ ꯀꯔꯤ ꯍꯨꯃꯥꯡ ꯊꯣꯛꯑꯦ ꯑꯗꯨꯝ
ꯑꯩ ꯑꯩꯁꯨ ꯍꯣꯏ ꯎꯝ ꯑꯩꯁꯨ ꯌꯥꯝ ꯁꯥꯒꯜꯂꯦꯕ
ꯑꯣ
ꯗꯨꯒꯤ ꯑꯁ ꯁꯥꯕ ꯃꯇꯝꯗꯗꯤ ꯂꯣꯏꯔꯕꯅꯦ ꯑꯩꯗꯤ
ꯍꯣꯏ
ꯁꯥꯕꯅ
ꯀꯪꯂꯥ ꯀꯦꯔꯥ ꯀꯪꯂꯥꯗ ꯐꯝꯕ ꯆꯠꯄꯗꯣ ꯌꯥꯝ ꯅꯨꯡꯉꯥꯏꯕꯅꯤꯀꯣ ꯁꯥꯕ ꯃꯝꯇꯗ ꯅꯨꯡꯁꯤꯠ ꯂꯥꯛꯄꯒꯤ
ꯍꯣꯏ ꯎꯝ
ꯑꯁ ꯀꯪꯂꯥꯗꯁꯨ ꯀꯩ ꯍꯥꯏꯁꯤꯔꯣ ꯌꯥꯝ ꯆꯥꯎꯕꯅꯤꯅꯀꯣ